ꯇꯥꯏ ꯇꯥꯏꯌꯦ
ꯇꯥꯏ ꯇꯥꯏꯌꯦ ꯀꯃꯥꯏ ꯀꯃꯥꯏ ꯇꯧꯔꯤꯒꯦ
ꯑꯗꯨꯝ ꯂꯩꯔꯤꯗ ꯅꯪ ꯆꯥꯛꯀ ꯆꯥꯔꯕꯣ
ꯅꯪ ꯆꯥꯛꯀ ꯆꯥꯔꯕꯣ ꯆꯥꯛꯇꯤ ꯆꯥꯗ꯭ꯔꯤ ꯑꯩ ꯑꯩꯁꯨ ꯌꯨꯝ ꯆꯪꯗꯉꯥꯏꯔꯤ ꯅꯪ ꯆꯥꯔꯕꯣ
ꯑꯩꯆꯥ ꯑꯩ ꯆꯥꯗ꯭ꯔꯤ
ꯑꯩ ꯆꯥꯗ꯭ꯔꯤ ꯎꯝ ꯊꯕꯛꯀꯗꯤ ꯆꯠꯂꯤꯕꯣ ꯀꯃꯥꯏꯅ ꯇꯧꯔꯤꯒꯦ
ꯑꯕꯛꯀ ꯆꯠꯇ꯭ꯔꯦꯗ
ꯊꯕꯛꯀ ꯆꯠꯇ꯭ꯔꯦꯗ ꯫
ꯅꯪꯗꯤ ꯆꯠꯂꯤꯕꯣ
ꯑꯩ ꯍꯟꯗꯛ ꯆꯠꯂꯤꯕꯣ ꯆꯠꯂꯤꯌꯦ ꯃꯊꯪ ꯍꯞꯇꯥꯗꯩꯗꯤ ꯅꯨꯃꯤꯠ ꯇꯔꯥꯅꯤꯃꯨꯛ ꯁꯨꯇꯤ ꯐꯪꯗꯣꯏꯕ ꯑꯗꯨꯅ ꯀꯣꯏ ꯆꯠꯁꯤꯔꯅ ꯚꯦꯀꯦꯁꯟ ꯑꯣꯏꯕꯁꯤꯗ ꯍꯪꯉꯛꯏꯅꯤꯅꯦ
ꯌꯥꯏꯅꯦ ꯀꯣꯏꯔꯨꯁꯤꯅꯦ ꯑꯗꯨꯗꯤ ꯀꯥꯏ ꯀꯣꯏꯔꯨꯁꯤ ꯍꯥꯏꯅꯣ ꯫
ꯀꯥꯏ ꯀꯗ꯭ꯔꯦꯅꯣ ꯃꯣꯏ ꯍꯧꯖꯤꯛꯄꯨ ꯍꯧꯖꯤꯛꯁꯦ ꯑꯔꯨꯅꯥꯆꯜꯔꯣꯝꯗ ꯅꯨꯡꯉꯥꯏꯒꯗ꯭ꯔꯣꯅꯦ
ꯏꯔꯥꯡ ꯊꯣꯛ
ꯏꯔꯥꯡ ꯊꯣꯛꯇꯕ ꯂꯝꯗ ꯆꯠꯁꯤꯗ ꯫ ꯁꯤꯂꯣꯡ ꯂꯣꯝꯗꯗꯤ
ꯂꯤꯂꯣꯡ ꯂꯣꯝꯗ ꯌꯥꯏ ꯑ ꯑꯗꯣꯝꯅꯥ ꯀꯟꯗ ꯆꯠꯂꯨꯕ ꯌꯥꯏ ꯑꯁꯤꯁ ꯑꯩꯁꯨ ꯃꯄꯥꯟꯒ ꯊꯣꯛꯇꯕ ꯀꯨꯢꯔꯦ
ꯆꯇꯕ ꯀꯨꯏꯔꯦ ꯑꯁ ꯑꯩꯁꯨ ꯀꯣꯂꯦꯖ ꯂꯣꯏꯈꯤꯕꯗꯩ ꯃꯄꯥꯟ ꯆꯠꯇ ꯀꯨꯏꯔꯦꯗ ꯫ ꯍꯧꯖꯤꯛ ꯁꯨꯝ ꯆꯅꯤꯉꯏꯃꯤ ꯑꯗꯨꯅꯤ ꯁꯤꯂꯣꯡ ꯃꯈꯥ ꯑꯗꯩ ꯆꯠꯄ ꯌꯥꯗ꯭ꯔꯕꯅꯤꯅ ꯃꯊꯛꯇ ꯑꯗꯨꯝ ꯆꯠꯈꯤ ꯇꯥꯔꯅꯤꯅ
ꯑꯗꯨꯃꯛ
ꯑꯗꯨꯅ ꯃꯊꯛꯇ ꯑꯣꯏꯅ ꯆꯠꯄꯅ ꯃꯈꯥꯗꯤ ꯌꯥꯔꯣꯏ ꯆꯠꯄꯅꯤ ꯍꯧꯖꯤꯛꯀꯥꯟꯁꯦ ꯑꯣ ꯑ ꯃꯈꯥꯏꯒꯤ ꯂꯝꯕꯤꯅꯗꯤ ꯅꯨꯡꯗꯤ ꯅꯨꯡꯉꯥꯏꯕ ꯁꯨꯝ ꯂꯝ ꯀꯔꯤ ꯀꯔꯥ ꯌꯦꯡ ꯈꯣꯠꯂꯒ ꯁꯨꯝ ꯆꯠꯈꯤꯕꯗꯨꯅꯗꯤ ꯂꯝ ꯀꯣꯏꯕꯗꯤ ꯃꯈꯥꯗ ꯆꯠꯄꯅꯕꯤꯅꯗꯤ ꯅꯨꯡꯉꯥꯏꯕꯅꯤꯅꯦ ꯃꯥꯅꯤ ꯌꯥꯝ ꯂꯥꯞꯄꯁꯨ ꯅꯠꯇꯦꯗꯅ ꯅꯣꯔꯠ ꯏꯁ ꯃꯅꯨꯡ ꯉꯥꯛꯇꯅꯦ ꯏꯔꯥꯡꯁꯤ ꯇꯪꯒ ꯂꯩꯔꯝꯗ꯭ꯔꯗꯤ ꯫ ꯂꯤꯂꯥ ꯏꯔꯥꯡꯁꯨ ꯂꯣꯏꯈꯤꯔꯣꯏ ꯂꯣꯏꯈꯤꯔꯣꯏꯗ ꯀꯔ ꯉꯁꯤꯁꯨ ꯑꯃꯨꯛ ꯏꯔꯥꯡ ꯍꯧꯕ ꯃꯥꯜꯂꯦꯅꯦ
ꯑꯗꯨꯅꯦ
ꯀꯃꯥꯏ ꯀꯃꯥꯏ ꯇꯧꯕ ꯖꯥꯠꯅꯣ ꯑꯗꯨ ꯑꯁ ꯎꯝ ꯁꯤꯒꯤꯁꯦ ꯃꯤꯅ ꯀꯩ ꯍꯥꯏꯅꯤ ꯃꯤ ꯎꯁꯤꯠꯇꯕ ꯍꯥꯏꯒꯗ꯭ꯔꯥ ꯑꯗꯨꯗꯨꯅꯦ ꯇꯧꯌꯦ
ꯑꯝꯇꯪ ꯉꯥꯝꯊꯣꯛꯅꯔꯀꯥꯟꯗ ꯃꯒꯨꯟ ꯒꯨꯟ ꯈꯪꯅꯔꯀꯥꯟꯗ ꯄꯣꯠ ꯇꯥꯗꯕ ꯄꯣꯠꯅꯤ ꯐꯥꯖꯤꯜꯂ ꯊꯝꯕꯗꯤ ꯌꯥꯔꯣꯏ
ꯀꯗꯥꯏꯗꯒꯤ ꯆꯍꯤ ꯑꯍꯨꯝ ꯐꯥꯖꯤꯜꯂꯤꯁꯦ ꯀꯗꯥꯏꯗ ꯌꯥꯒꯦꯅꯦ ꯂꯣꯏꯁꯟꯒꯀꯗꯤ ꯅꯍꯥꯟꯅ ꯌꯥꯔꯕꯅꯤꯗ ꯫ ꯀꯌꯥ ꯃꯤꯟꯇꯥ ꯍꯠꯂꯛꯇ꯭ꯔꯦ ꯇꯧꯔꯤꯁ ꯌꯥꯝ ꯑꯗ ꯁꯨꯃꯥꯏꯅ ꯀꯨꯏꯅ ꯇꯧꯔꯤꯒ ꯍꯦꯟꯅ ꯁꯣꯛꯄꯁꯨ ꯍꯦꯟꯗꯦ ꯑꯗꯨꯅꯤ ꯑꯣꯟꯂꯥꯏꯟꯗ ꯄꯣꯠ ꯆꯩꯩ ꯀꯛꯄꯒꯗꯤ ꯊꯥꯃꯤ ꯆꯪꯍꯜꯂꯛꯑꯃꯤ ꯂꯥꯛꯇ꯭ꯔꯤꯁꯦ ꯑꯗꯨ ꯍꯥꯏꯔꯒ ꯗꯥꯀꯥꯇ ꯅꯥꯎ ꯍꯨꯣꯏꯗꯨꯗꯤ ꯀꯃꯥꯏꯅ ꯇꯧꯔꯤꯒꯦ ꯄꯣꯠ ꯂꯥꯛꯏꯕꯣ ꯀꯃꯥꯏꯅ ꯫ ꯃ ꯃꯣꯏꯗꯣ ꯍꯟꯗꯛ ꯈꯛꯇ ꯂꯥꯛꯇꯧ ꯉꯥꯏꯔꯦ ꯐꯔꯦꯈꯔ ꯂꯥꯛꯑꯗꯤ ꯈꯔꯕꯨ ꯂꯛꯑꯗꯤ ꯐꯩꯅꯤ ꯗꯥꯎꯗꯤ ꯌꯥꯗꯦ ꯌꯥꯗꯕꯖꯥꯠꯅꯤ ꯃꯣꯏꯁꯨ ꯫ ꯗꯥꯎ ꯌꯥꯕꯕꯨ ꯀꯅꯥ ꯂꯩꯔꯤꯒꯦꯗ ꯑꯗꯨꯅ ꯃꯦꯂꯥ ꯐꯝꯕ ꯆꯠꯂꯦ ꯍꯦꯛꯇ ꯌꯥꯗꯦ ꯋꯥꯔꯒ ꯇꯣꯛꯏ ꯒ꯭ꯌꯥꯟ ꯇꯥꯔ ꯈ꯭ꯔ ꯇꯧꯔꯤꯁꯦ ꯀꯥꯂꯤꯖꯨꯛꯇ
ꯀꯩ ꯍꯥꯏꯗꯣꯏꯅꯣ ꯈꯪꯗ꯭ꯔꯦ
ꯑꯗꯨꯗꯤ ꯑꯩꯈꯣꯏꯅ ꯈꯔ ꯀꯩꯅꯣ ꯇꯧꯕ ꯍꯥꯏꯔꯒꯗꯤ ꯀꯩꯅꯣ ꯃꯣꯝꯄꯥꯛ ꯐꯤꯗꯛꯀꯤꯗꯨꯅ ꯈꯔ ꯐꯈꯤꯕ꯭ꯔꯥ ꯈꯜꯂꯤꯉꯣ ꯑꯩꯗꯤ ꯑꯁ ꯃꯨꯝꯄꯥꯛ ꯐꯤꯗꯛꯈꯤꯗꯣꯏꯁꯨ ꯑꯩꯈꯣꯏ ꯈꯪꯅꯕ ꯃꯌꯥꯝꯅ ꯂꯧꯕꯩ ꯐꯕꯩ ꯋꯥꯅꯤꯗ ꯫ ꯍꯣꯏ ꯍꯣꯏ ꯑꯗꯨ ꯂꯣꯏꯈꯤꯕꯒ ꯑꯗꯨꯝ ꯑꯩꯈꯣꯏꯁꯨ ꯂꯣꯏꯁꯜꯂꯦꯗꯅ ꯫ ꯎꯝ ꯌꯥꯝ ꯀꯨꯏꯅ ꯇꯧꯔꯝ ꯇꯥꯔꯗꯤ ꯗꯤꯌꯨ ꯆꯠꯄꯗꯣ ꯂꯣꯏꯗꯣꯏꯅꯦ ꯫ ꯑꯗꯨꯅꯦ ꯑꯗꯨ ꯌꯥꯝ ꯀꯨꯏꯗꯕꯤꯗ ꯕꯛ ꯕꯛ ꯂꯥꯎꯅꯗꯤ ꯑꯣꯜꯂꯦꯗꯅ ꯄꯩꯁꯥꯗꯣ ꯑꯗꯨꯒꯤꯗꯨ ꯑꯩꯈꯣꯏꯅ ꯍꯩꯕꯒꯤ ꯃꯦꯂꯥꯒꯤꯗꯒ ꯊꯥ ꯑꯃ ꯆꯠꯂ ꯊꯥꯎꯗꯨ ꯑꯁ ꯋꯥꯔꯤꯗꯨꯒ ꯉꯥꯗꯦ ꯌꯥꯝ
ꯃꯌꯥꯝꯗꯒꯤ ꯁꯥꯡꯅꯁꯨ ꯆꯠꯄ ꯑꯗꯨꯒ ꯄꯩꯁꯥꯁꯨ ꯑꯗꯨꯅ ꯏꯐꯪ ꯐꯪꯗꯕ ꯑꯗꯨꯃꯥꯏꯅ ꯇꯧꯏꯁꯦ
ꯒꯌꯥꯟ ꯇꯥꯗꯦ ꯍꯧꯖꯤꯛꯀꯥꯟꯁꯤ ꯀꯩꯀꯔꯤ ꯋꯥꯈꯟꯗꯒꯨꯝꯕ ꯇꯧꯒꯗꯕꯒ ꯂꯩꯕ꯭ꯔꯥ ꯑꯗꯨꯝ ꯇꯧꯅꯤꯡꯕ ꯂꯩꯗꯅ ꯑꯁ ꯀꯣꯛꯇꯒ ꯀꯔꯤꯝ ꯊꯣꯛꯎ ꯌꯥꯗꯗ ꯃꯄꯥꯟ ꯈꯔ ꯊꯣꯛꯑꯒ ꯍꯥꯏꯔꯒ ꯈꯔ ꯋꯥꯈꯜ ꯈꯔ ꯂꯥꯛꯀꯗ꯭ꯔꯥ ꯫ ꯑꯁ ꯑꯗꯨꯗꯤ ꯃꯄꯥꯟ ꯈꯔ ꯊꯣꯛꯄ ꯗꯔꯀꯥꯔ ꯂꯩꯔꯦꯅꯦ ꯑꯗꯨꯅꯦ ꯑꯩꯁꯦ ꯕꯪ ꯆꯨꯔꯦ ꯌꯨꯝꯁꯤꯗ ꯅꯠꯇ꯭ꯔꯒ ꯍꯌꯦꯡ ꯁꯟꯗꯦꯅꯤ ꯁꯟꯗꯦ ꯃꯥꯔꯀꯦꯠ ꯆꯠꯄ ꯑꯣꯏꯅ ꯕꯖꯥꯔ ꯃꯅꯨꯡꯗ ꯍꯥꯏꯐꯦꯠ ꯔꯥꯎꯟ ꯑꯩꯈꯣꯏ ꯁꯥꯟꯅꯎꯁꯤꯔꯥ
ꯑꯦ ꯌꯥꯏꯌꯦ ꯍꯧꯔꯛꯑꯣ ꯍꯜꯂꯣ ꯍꯜꯂꯣ
ꯍꯜꯂꯣ ꯇꯥꯕ꯭ꯔꯣ
ꯑꯣ ꯇꯥꯏ ꯇꯥꯏ ꯌꯥꯏ ꯆꯠꯂꯨꯁꯦ ꯫
ꯌꯥ ꯏ ꯆꯂꯨꯁꯦ ꯑꯗꯨꯅꯦ ꯆꯠꯇꯕꯁꯨ ꯀꯨꯏꯔꯦ ꯁꯟꯗꯤ ꯃꯥꯔꯀꯦꯠ ꯀꯥꯏ ꯎꯈꯤꯗ꯭ꯔꯅꯦ ꯫ ꯑꯗꯨ ꯍꯥꯏꯔꯒ ꯁꯦꯂꯦꯛꯁꯟ ꯇꯧꯔꯤꯁꯤꯡꯁꯤꯁꯨ ꯑꯗꯨꯝ ꯐꯖꯅꯗꯤ ꯁꯤꯠꯄ ꯃꯥꯜꯂꯤꯗꯀꯣ ꯫
ꯑꯗꯨꯗꯗꯤ ꯃꯤꯈꯩꯗꯨꯁꯨ ꯄꯩꯁꯥ ꯈꯔ ꯍꯦꯟꯒꯠ ꯇꯥꯔꯁꯨ
ꯇꯥꯕꯔꯣ
ꯎꯝ
ꯐꯖꯕꯗꯤ ꯐꯪꯉꯤꯗꯅꯅꯤ ꯑꯗꯨꯕꯨꯗꯤ ꯑꯗꯣ ꯑꯐ ꯑꯐꯕ ꯄꯣꯠꯁꯨ ꯑꯗꯨꯝ ꯌꯥꯎꯔꯛꯏꯗ ꯃꯣꯏ ꯁꯦꯂꯦꯛꯁꯟꯗꯣ ꯫
ꯑꯩꯗꯤ ꯕꯤꯜ
ꯑꯩꯗꯤ ꯕꯦꯜ ꯑꯃꯕꯨ ꯂꯧꯅꯤꯡꯉꯤ ꯎꯝ ꯕꯤ ꯑꯦꯜꯁꯤꯅꯕꯨꯗꯤ ꯔꯤꯛꯁ ꯑꯃꯨꯛ ꯂꯩꯗꯅ ꯄꯣꯠꯇꯣ ꯐꯕ ꯐꯠꯇꯕ ꯍꯥꯏꯕ ꯑꯃ ꯑꯈꯪꯕ ꯃꯐꯝꯗꯩ ꯂꯧꯗ꯭ꯔꯒꯗꯤ
ꯑꯈꯪꯕ ꯃꯐꯝꯗ
ꯈꯪꯕ ꯃꯐꯝꯗꯨ ꯊꯤꯔꯒ ꯕꯦꯜ ꯑꯃ ꯂꯧꯔꯒꯀꯣ ꯑꯩꯈꯣꯏꯅ ꯑꯄꯥꯝ ꯑꯄꯥꯝꯕ ꯈꯟꯒꯠꯂꯒ ꯄꯥꯝꯗꯕꯈꯩꯗꯨꯅ ꯀꯔꯕꯥꯔ ꯇꯧꯊꯣꯛꯄ ꯌꯥ ꯑꯗꯨ ꯁꯤꯒꯤꯁꯦ ꯇꯣꯡꯗꯤꯦ ꯇꯣꯡꯉꯤꯅꯦ ꯂꯨꯄꯥ ꯆꯥꯝ ꯆꯥ ꯑꯃꯇ ꯈꯤꯇꯪ ꯌꯣꯟꯊꯣꯛꯈ꯭ꯔꯁꯨꯅꯦ ꯇꯣꯡꯗꯤꯦ ꯇꯣꯡꯉꯤꯕ ꯄꯣꯠꯅꯦꯕ ꯑꯐꯕꯈꯩꯗꯣ ꯈꯪꯒꯠꯍꯧꯔꯒ ꯐꯠ ꯑꯗꯨꯝ ꯍꯥꯏꯕꯗꯤ ꯆꯥꯡ ꯑꯃꯝꯗ ꯂꯩꯕꯈꯩꯗꯨꯗꯤ ꯑꯗꯨꯝ ꯂꯨꯄꯥ ꯆꯥꯝꯃ ꯆꯥꯝꯃ ꯌꯣꯟꯊꯣꯛꯈꯤꯕ ꯑꯗꯨꯝ ꯇꯣꯡꯉꯤ ꯄꯣꯠꯅꯦꯕ ꯑꯦ ꯈꯜꯂꯤ ꯋꯥꯀꯥꯟꯁꯤ ꯆꯥꯖ ꯑ ꯍꯧꯁꯤ ꯈꯜꯂꯤ ꯏꯁ ꯊꯥꯏꯅ ꯀꯩꯅꯣ ꯀꯥꯟꯅꯕꯤ ꯑꯩꯈꯣꯏꯅ ꯇꯧꯔꯝꯕꯗꯨꯁꯨ ꯂꯩꯗ꯭ꯔꯣ
ꯑꯗꯨꯅꯤꯅꯦ
ꯑꯣꯛꯇꯣꯗ ꯍꯥꯞꯆꯤꯜꯂꯒ ꯈꯔ ꯐꯕꯈꯩꯗꯨꯅ ꯁ꯭ꯋꯥꯏꯗꯩ ꯀꯩꯅꯣ ꯇꯧꯊꯣꯛꯑꯝꯃꯦ ꯑꯗꯨꯒ ꯈꯔ ꯐꯔꯛꯇꯕ ꯈꯔ ꯀꯩꯅꯣ ꯇꯧꯕꯗꯨꯅ ꯆꯤꯡꯗ ꯊꯧꯒꯠꯂꯨꯔꯑꯒ ꯆꯤꯡꯗ ꯌꯥꯡꯈꯩ ꯆꯥꯝꯃ ꯌꯥꯡꯈꯩ ꯆꯥꯝꯃꯗ ꯇꯧꯔꯒ ꯌꯣꯟꯊꯣꯛꯈꯤꯕꯗ ꯌꯥ ꯑꯗꯨ ꯁꯤ ꯗꯤ ꯁꯤ ꯃꯃꯥꯡꯒꯤ ꯑꯗꯨꯃꯥꯏꯅ ꯇꯧ ꯃꯥꯜꯂꯤꯅꯦ ꯃꯥꯏꯗꯣ ꯄꯣꯠꯇꯤ ꯌꯥꯝ ꯍꯣꯡꯉꯦ ꯫ ꯑꯗꯨꯅꯤꯅꯦ ꯃꯣꯏꯒꯤꯗꯣ ꯈꯤꯇꯪ ꯀꯩꯅꯤ ꯃꯤꯅ ꯂꯩꯅꯕ ꯫ ꯈꯣꯠꯄꯣꯠꯇꯣ ꯈꯪ ꯇꯥꯔꯗꯤ ꯑꯗꯨꯝ ꯁꯠ ꯁꯠ ꯁꯠꯠ ꯁꯠꯇꯧ ꯌꯥꯕꯅꯦꯕ ꯅꯍꯥꯟ ꯀꯥꯔꯒꯣ ꯄꯦꯟ ꯀꯔꯤ ꯀꯔꯥꯁꯤꯡꯗꯨꯕꯨ ꯂꯨꯄꯥ ꯆꯅꯤ ꯆꯥꯃꯡ ꯈꯩ ꯑꯗꯨꯒꯤ ꯔꯦꯟꯖꯇ ꯉꯥꯛꯇꯅꯦꯕ ꯄꯥꯏ ꯃꯣꯏ ꯑꯗꯨ ꯍꯥꯏ ꯍꯣꯔꯇꯤꯒꯤ ꯑꯦꯛꯖꯥꯝꯗꯨ ꯀꯃꯥꯏꯅ ꯇꯧꯗꯣꯏꯖꯥꯠꯅꯣ ꯈꯪꯗꯦꯗ ꯃꯣꯏꯒꯤꯁꯦꯁꯨ ꯀ꯭ꯌꯥꯅ ꯑꯃꯝ ꯇꯥꯗꯦ ꯃꯣꯏ ꯇꯧꯅꯤꯡꯕ ꯃꯇꯝꯃꯥꯏꯅ ꯇꯧꯖꯔꯅꯤ ꯑꯩꯗꯤ ꯍꯟꯗꯛꯇꯤ ꯏꯔꯥꯡ ꯅꯍꯟꯗꯧ ꯃꯥꯜꯂꯦꯛ ꯑꯗꯣ ꯀꯩꯅꯣꯗ ꯊꯣꯛꯏꯉꯥꯏꯗꯒ ꯊꯠ ꯂꯥꯎꯟꯅꯒ ꯇꯧꯁꯤꯟꯈꯤꯗ꯭ꯔꯥ ꯁꯤꯅꯦ ꯑꯗꯨꯅꯤꯅꯦ ꯑꯗꯨꯗꯤ ꯄꯕꯦꯔꯥꯅꯦ ꯆꯞꯄꯒ ꯂꯩꯈ꯭ꯔꯗꯤ ꯂꯣꯏꯔꯦ ꯑꯗꯨꯝ ꯫ ꯑꯁ ꯌꯦꯡꯉꯁꯤ ꯑꯗꯨ ꯄꯥꯎ ꯐꯥꯎꯅꯖ ꯀꯃꯥꯏ ꯀꯃꯥꯏ ꯀꯅꯥ ꯀꯅꯥ ꯆꯠꯄ ꯈꯣꯠꯄꯗꯣ ꯑꯩꯈꯣꯏ ꯏꯕꯥꯅꯤ ꯈꯛꯇꯪ ꯆꯠꯇꯣꯏ ꯆꯔꯛꯄꯨꯗꯤ ꯃꯤ ꯑꯅꯤ ꯑꯍꯨꯝ ꯃꯔꯤꯃꯨꯛ ꯇꯧꯔꯒꯕ ꯎ ꯈꯔ ꯑꯩꯈꯣꯏ ꯄꯨꯟꯕ ꯈꯔ ꯄꯥꯎ ꯐꯥꯎꯅꯔꯒꯀꯣ ꯫ ꯑꯗꯨꯅꯁꯨ ꯅꯨꯡꯉꯥꯏꯅꯤ ꯃꯤ ꯃꯔꯤꯅꯗꯤ ꯆꯞ ꯆꯥꯔꯦꯗ ꯃꯤ ꯃꯔꯤ ꯍꯣꯏ ꯌꯥꯝꯕꯁꯨ ꯄꯜꯂꯦ ꯑꯗꯨꯅ ꯀꯥ ꯑꯃ ꯂꯧꯔꯒ ꯕꯦꯠꯔꯨꯝ ꯑꯅꯤ ꯌꯥꯎꯕꯗꯤ ꯌꯥꯏꯈꯅ ꯎꯝ ꯑꯗꯨꯃꯥꯏꯅ ꯇꯧꯔꯒ ꯀꯥꯞꯊꯒ ꯌꯥꯏ ꯅꯣꯏ ꯀꯤꯠꯆꯟ ꯌꯥꯎꯗꯤ ꯂꯧꯁꯤꯍꯦꯛ ꯀꯥꯗꯣ ꯑꯗꯨꯅꯦ ꯑꯩꯁꯦ ꯊꯣꯛꯈꯒ ꯊꯣꯡ ꯊꯥꯛꯄ ꯈ ꯇꯧꯖꯔꯤꯕ ꯎꯝ ꯑꯩꯗꯤ ꯃꯣꯏꯒꯤꯗꯣ ꯑꯩꯈꯣꯏꯒ ꯆꯥꯟꯅꯔꯛꯇꯕ ꯌꯥꯏ ꯆꯥꯟꯅꯕ ꯌꯥꯏ ꯑꯗꯨꯅ ꯫ ꯑꯩꯈꯣꯏꯒꯤ ꯆꯥꯟꯅꯒꯗꯧꯕ ꯃꯈꯈꯔ ꯊꯣꯡꯗꯗꯤ ꯂꯩꯔꯒꯗ ꯆꯥꯕꯗ ꯑꯣꯏꯔꯁꯨ ꯊꯣꯡꯕꯅ ꯍꯦꯟꯅ ꯍꯥꯎꯋꯤꯗꯅ ꯑꯗꯨ ꯃꯣꯏꯒꯤꯁꯨ ꯑꯗꯨꯝ ꯅꯣꯔꯠ ꯏꯁ ꯃꯁꯤꯅꯤꯅ ꯈꯔꯗꯤ ꯑꯗꯨꯝ ꯆꯥꯟꯅꯕꯗꯤ ꯌꯥꯎꯗꯤ ꯌꯥꯎꯕꯅꯤꯅ ꯑꯩꯈꯣꯏꯒ ꯈꯔꯗꯤ ꯆꯥꯟꯅꯔꯅꯤ ꯎꯝ ꯃꯣꯏꯒꯤ ꯂꯣꯀꯦꯜꯒꯤ ꯑꯣꯏꯕ ꯌꯥꯝ ꯑꯍꯥꯎꯕꯒꯁꯨ ꯂꯩ ꯑꯩ ꯅꯍꯥꯟꯨꯛ ꯆꯥꯔꯛꯈ꯭ꯔꯦꯕ
ꯎꯝ
ꯑꯗꯨ ꯍꯣꯡꯗꯤ ꯍꯣꯡꯕꯅꯤ ꯑꯃꯗꯨꯗꯤ ꯑꯃꯇꯨꯒꯤ ꯇꯃꯛꯇ ꯆꯠꯄꯅꯤꯅꯦ ꯑꯩꯈꯣꯏꯒꯤꯗꯤ ꯅꯣ ꯑꯃꯗꯨꯅ ꯃꯔꯨꯅꯤ ꯃꯔꯨꯅꯤ ꯀꯩꯅꯣ ꯑꯩ
ꯈꯔ ꯅꯨꯡꯉꯥꯏꯇ꯭ꯔꯗꯤ
ꯎꯝ
ꯐꯔꯦ ꯐꯔꯦ ꯑꯗꯨꯗꯤ ꯑꯊꯨꯕꯗ ꯄꯨꯜꯂꯒ ꯈꯟꯅꯔꯁꯦ ꯍꯣꯏ ꯍꯣꯏ ꯅꯪ ꯍꯌꯦꯡ ꯆꯠꯄ ꯑꯣꯏꯇꯥꯔꯗꯤ ꯐꯣꯟ ꯇꯧꯔꯑꯣꯀꯣ ꯍꯣꯏ ꯍꯣꯏ ꯑꯩ ꯍꯥꯏꯔꯛꯑꯒꯦ ꯍꯣꯏ ꯊꯝꯃꯦ ꯊꯝꯃꯦ ꯑꯎ